ꯇꯧ ꯍꯜꯂꯣ ꯅꯪꯒꯤꯁꯦ ꯅꯪꯅ ꯇꯧꯕꯗꯣ ꯑꯣꯟꯅꯔꯦ ꯑꯗꯨꯗꯨꯒꯤꯅꯦ ꯃꯤꯡꯗꯣ ꯑꯣꯟꯅ ꯇꯩꯅ ꯊꯣꯛꯂꯛꯑꯦ ꯁꯤꯁꯤꯅ ꯉꯁꯥꯏꯒꯤ ꯅꯪ ꯕꯦꯃꯥꯒꯤ ꯅꯠꯇꯕꯗꯨ ꯑꯣꯏꯔꯦꯕ ꯒ꯭ꯌꯥꯟ ꯇꯥꯕ꯭ꯔꯥ ꯌꯥꯔꯦ ꯌꯥꯔꯦ ꯁꯤ ꯃꯇꯥꯡ ꯁꯥꯟꯅꯔꯣꯏꯁꯦ
ꯎꯝ ꯑꯩ ꯆꯥꯛꯖꯥꯇꯣꯛꯇ ꯉꯥꯏꯔꯤꯌꯦ ꯆꯥꯛꯇꯤ ꯊꯦꯡꯉꯤ ꯉꯁꯤ ꯁꯤꯁꯦ ꯆꯥꯛ ꯊꯦꯡꯕꯒꯤ ꯋꯥ ꯅꯠꯇꯕ ꯑꯩꯅ ꯆꯥꯕꯗ ꯊꯦꯡꯖꯕ ꯑꯩ ꯊꯕꯛ ꯇꯧꯔꯨꯕꯒꯤ
ꯎꯝ ꯀꯩ ꯌꯦꯟꯁꯥꯡ ꯆꯥꯔꯕ ꯀꯃꯥꯏꯅ ꯇꯧꯔꯕ
ꯏꯟꯁꯥꯡꯁꯦ ꯁꯒ꯭ꯔꯤ ꯊꯣꯡꯉꯦ ꯑꯗꯒꯤ ꯈꯥꯖꯤꯡ ꯀꯥꯡꯒꯣꯡ ꯑꯃ ꯇꯧꯔꯦ ꯑꯗꯒꯤ ꯑꯉꯥꯡꯁꯤꯡꯒꯤ ꯌꯦꯟ ꯊꯣꯡꯕꯗꯣ ꯑꯩꯅ ꯃꯀꯨꯗꯣ ꯃꯆꯦꯠ ꯑꯃꯅꯤ ꯆꯥꯅꯤꯡꯉꯦꯅ ꯑꯗꯨꯇꯪ ꯆꯥꯔꯦ ꯑꯩ ꯑꯇꯩꯗꯤ ꯄꯥꯝꯗꯕꯅꯤꯅꯅ ꯃꯍꯤ ꯃꯅꯥꯏꯒꯤꯗꯤ ꯑꯝꯇ ꯆꯥꯗꯦ
ꯃꯣꯏ ꯆꯄꯥ ꯑꯩꯈꯣꯏꯁꯨ ꯍꯋꯥꯏ ꯑꯁꯥꯡ ꯏꯔꯣꯜꯂꯦ ꯑꯗꯒꯤ ꯀꯩꯅꯣ ꯉꯁꯥꯏ ꯊꯣꯡꯕꯗ ꯑꯣ ꯀꯩꯅꯣ ꯎꯝ ꯉꯥ ꯑꯉꯧꯕ ꯑꯃ ꯆꯥꯔꯦ ꯑꯗꯒꯤ ꯄꯥꯄꯣꯔꯇꯣꯡ ꯇꯧꯔ ꯆꯥꯔꯦ ꯉꯁꯥꯏꯗ ꯆꯥꯛꯁꯨ ꯆꯥꯗ꯭ꯔꯕ ꯑꯗꯩ ꯍꯜꯂꯛꯄꯗ ꯆꯥꯛꯁꯨ ꯂꯩꯔꯝꯗ꯭ꯔꯕ ꯆꯥꯛ ꯀꯨꯏ ꯂꯩꯔꯝꯃꯦ ꯑꯩꯈꯣꯏ ꯃꯆꯥ ꯑꯅꯤꯒꯤꯔꯝ ꯍꯧꯔꯒ ꯆꯥꯒꯦ ꯇꯧꯕꯗꯣ ꯄꯨꯡ ꯃꯉꯥ ꯇꯥꯔꯦꯕꯀꯣ ꯆꯥꯁꯤꯦ ꯂꯧꯔꯣꯏꯒꯗꯥ ꯅꯨꯡꯗꯥꯡ ꯑꯣꯏꯅ ꯐꯖꯅ ꯆꯥꯔꯒꯦꯅ ꯑꯩꯈꯣꯏ ꯣꯏ ꯃꯥꯟꯅ ꯆꯥꯛ ꯊꯥꯏ ꯈ꯭ꯔꯦ ꯄꯨꯡꯃꯉꯥ ꯃꯈꯥꯏꯗꯒꯤ ꯆꯥꯛꯇꯤꯨꯡꯔꯨ ꯇꯔꯨꯛ ꯃꯈꯥꯏ ꯑꯗꯨꯋꯥꯏ ꯆꯥꯈ꯭ꯔꯦ ꯆꯥꯛꯄꯨ ꯑꯃꯨꯛ ꯂꯥꯡꯄ꯭ꯔꯣ ꯀꯩꯅꯣꯝ ꯇꯧꯔꯤꯑꯦꯕ
ꯑꯗꯨꯅꯤ ꯑꯩꯅꯗꯤ ꯅꯪꯗꯣ ꯆꯪꯉꯛꯄꯁꯨ ꯌꯥꯏ ꯆꯪꯉꯛꯇꯕꯁꯨ ꯌꯥꯏ ꯃꯦꯟ ꯇꯥꯗꯦꯅ ꯀꯩꯅꯣ ꯉꯁꯥꯏꯒꯤ ꯃꯥꯏꯔꯦꯟꯗ ꯁꯣꯏꯕꯨꯡꯗ ꯊꯣꯡꯉꯤꯕ ꯑꯗꯣ ꯆꯥꯛꯁꯨ ꯂꯩꯕ ꯍꯤꯟꯖꯥꯡꯁꯨ ꯂꯩꯕ ꯑꯗꯨꯝ ꯊꯝꯃꯦ ꯑꯗꯨꯒ ꯅꯪ ꯆꯪꯉꯛꯇ꯭ꯔꯦ ꯇꯝꯕ ꯉꯝꯗꯦ ꯅꯍꯥꯟꯁꯨ ꯀꯩꯅꯣ ꯇꯧꯗꯦ ꯂꯩꯔꯝꯗꯦ ꯍꯥꯏꯕꯗꯨꯗ ꯑꯩꯅ ꯅꯨꯡꯉꯥꯏꯇꯗꯅ ꯅꯪ ꯂꯥꯛꯑꯦ ꯍꯥꯏꯕꯗꯨꯗ ꯈꯥꯛꯄꯤ ꯑꯩꯈꯣꯏ ꯇꯃꯅꯗꯤ ꯑꯗꯨꯒ ꯅꯪꯅꯗꯤ ꯆꯪꯕꯤꯔꯛꯇ꯭ꯔꯦꯗꯅ ꯍꯌꯦꯡ ꯁꯨꯝ ꯂꯥꯛꯅꯕ ꯂꯩꯔꯤꯕ
ꯂꯥꯗ ꯉꯁꯥꯏꯗꯨꯗꯤ ꯑꯃꯨꯛ ꯈꯨꯗꯛꯇ ꯀꯧꯔꯛꯄ ꯀꯥꯏꯗꯕꯒꯤ ꯂꯥꯛꯄꯅꯤ ꯆꯠꯂꯔꯣꯏꯅ ꯈꯟꯕꯒꯤꯅꯦ ꯑꯩꯅ ꯍꯜꯂꯛꯏꯗꯣ ꯉꯁꯤꯦ ꯑꯃꯨꯛ ꯆꯠꯅꯤ ꯈꯜꯂꯝꯕꯅꯤ ꯀ ꯑꯗꯨꯧꯕꯩ ꯆꯠꯇꯣꯏꯅꯦ ꯕꯔꯥ ꯇꯤꯡꯅ ꯂꯨꯄꯥ ꯆꯍꯨꯝꯅꯤ ꯇꯤꯡꯗꯣꯏꯗꯣ ꯉꯔ ꯍꯟꯈꯤꯕꯒꯤ ꯕꯔꯥꯕꯨꯗꯤ ꯂꯧꯗ꯭ꯔꯦꯕꯨ ꯉꯁꯤ ꯍꯪꯒꯥꯥꯟꯗꯥꯗ ꯂꯨꯄꯥ ꯆꯅꯤꯅꯤ ꯇꯤꯡꯉꯤꯗꯣ ꯆꯠꯇꯧꯕ ꯂꯩ ꯈꯪꯉꯗꯤ ꯑꯩꯅ ꯂꯣꯏꯔꯦꯗ ꯍꯥꯏꯕꯗꯨꯒꯤ ꯃꯣꯏ ꯑꯩꯈꯣꯏ ꯀꯩꯅꯣ ꯑꯩꯈꯣꯏ ꯀꯣꯂꯦꯖꯀꯤ ꯃꯀꯣꯛꯇꯨꯁꯨ ꯑꯃꯨꯛ ꯃꯥꯁꯨ ꯈꯪꯉꯝꯗꯕꯒꯤ ꯃꯥꯅ ꯑꯃꯨꯛ ꯑꯩꯈꯣꯏ ꯈꯛꯇ ꯀꯧꯔꯛꯄꯒꯤ ꯅꯣꯏꯁꯦ ꯀꯃꯥꯏ ꯀꯃꯥꯏꯅ ꯇꯧꯔꯤꯅꯣ ꯍꯪꯕ ꯈꯣꯠꯄ ꯇꯧꯔꯛꯄꯒꯤ ꯀꯧꯔꯛꯄꯒꯤꯀꯣ ꯑꯗꯨ ꯆꯠꯄꯩꯅꯦꯕ ꯇꯉꯥꯏꯐꯗꯅ ꯆꯠꯇꯕ ꯌꯥꯗꯕꯒꯤ ꯀꯔꯤꯗ ꯆꯠꯂꯒꯦ ꯍꯥꯏꯔꯒ ꯑꯩꯈꯣꯏꯅ ꯄ꯭ꯂꯥꯟ ꯇꯧꯕ ꯅꯠꯇꯦ ꯃꯤꯅ ꯀꯧꯔꯛꯄꯅꯤꯅ ꯠꯇꯕ ꯌꯥꯗꯕ ꯆꯠꯄꯒꯤꯅꯦꯕ ꯆꯠꯅꯤ ꯈꯪꯉꯝꯃꯗꯤ ꯑꯗꯨꯝ ꯍꯜꯂꯝꯃꯣꯏ ꯆ ꯑꯗꯨꯒꯤ ꯋꯥꯅꯤꯗ
ꯉꯔꯥꯡꯗꯣ ꯑꯗꯨꯝ ꯂꯩꯊꯣꯛꯑꯝꯃꯗꯤ ꯚꯔꯥꯁꯨ ꯇꯤꯡꯉꯔꯣꯏ ꯇꯧꯕꯗꯣ ꯗꯥꯎ ꯌꯥꯗ꯭ꯔꯗꯤ ꯃꯔꯤ ꯃꯔꯤ ꯌꯥꯗꯦ ꯑꯗꯣ ꯑꯗꯨꯗꯒꯤ ꯔ ꯍꯥꯇꯤꯟ ꯩ ꯋꯥ ꯇꯅꯥ ꯇꯅ ꯂꯝꯕꯤꯗꯣ ꯑꯁꯥꯡꯕ ꯂꯝꯕꯤꯅꯤꯅ ꯆꯠꯄ ꯗꯨ ꯋꯥꯏꯗꯅ
ꯍꯣꯏꯅꯦ
ꯑꯗꯒꯤ ꯅꯨꯡꯁꯥ ꯀꯩꯀꯥꯁꯤꯅ ꯁꯥꯗꯕ ꯑꯣꯏꯗꯤ ꯑꯃꯨꯛ ꯐꯕ ꯑꯗꯨꯅ ꯆꯠꯊꯣꯛ ꯆꯥꯁꯤꯟꯗꯗ ꯒꯥꯔꯤ ꯇꯣꯡꯕꯗ ꯑꯋꯥꯕ ꯑꯣꯏꯕꯗꯣ ꯑꯗꯣ ꯈꯪꯉꯝꯃꯒꯗꯤ ꯑꯃꯨꯣꯏꯛꯅ ꯍꯟꯗ꯭ꯔꯁꯨ ꯌꯥꯕꯅꯤ ꯑꯩꯅ ꯉꯔꯥꯡꯕꯗꯤ ꯅꯪ ꯂꯩꯊꯣꯛꯑꯗꯤ ꯌꯥꯝ ꯀꯟꯅꯗꯤ ꯍꯥꯏꯗꯤ ꯍꯥꯏꯕꯅꯤ ꯊꯕꯛ ꯊꯣꯡꯁꯦ ꯆꯥꯔꯒ ꯍꯌꯦꯡ ꯉꯇꯥꯅ ꯍꯜꯂꯣꯗꯤ ꯍꯥꯏꯕꯅꯤ
ꯊꯕꯏ ꯊꯣꯡꯕꯗꯤ ꯈꯥꯛꯇ꯭ꯔꯕꯣ ꯉꯁꯤꯗꯤ ꯑꯩꯒꯤꯗꯤ
ꯊꯔꯨ ꯊꯣꯡꯕꯗꯣ ꯉꯁꯥꯏ ꯑꯌꯨꯛ ꯆꯥꯏ ꯍꯧꯖꯤꯛꯐꯥꯎ ꯂꯩꯔꯝꯗꯅ ꯍ ꯇꯜ ꯂꯪꯊꯣꯛꯈ꯭ꯔꯦ ꯍꯧꯖꯤꯛꯐꯥꯎ ꯆꯥꯔꯨꯔꯅꯞ ꯐ꯭ꯔꯤꯖꯇ ꯍꯥꯞꯆꯤꯜꯂꯨꯔꯕꯅꯤꯅ ꯎꯟ ꯇꯥꯔ ꯆꯥꯕ ꯅꯨꯡꯉꯥꯏꯍꯜꯔꯨꯦꯅ ꯑꯩꯅ ꯍꯧꯖꯤꯛ ꯍꯪꯕꯅꯦ ꯂꯪꯊꯣꯛꯈ꯭ꯔꯦꯗ ꯑꯗꯨꯝ ꯆꯥꯕ ꯐꯔꯔꯣꯏꯗ ꯉꯔꯥꯡ ꯅꯨꯡꯗꯥꯡꯒꯤꯗꯨꯕꯨꯅ
ꯐꯔꯦ ꯐꯔꯦ ꯇꯨꯝꯃꯗꯣꯏꯔꯣ ꯀꯃꯥꯏꯅ ꯇꯧꯔꯅꯣ ꯉꯁꯤꯗꯤ ꯑꯆꯥꯄꯣꯠ ꯀꯩꯀꯩ ꯍꯧꯕ ꯈꯣꯠꯄ ꯇꯧꯗ꯭ꯔꯕꯣ
ꯆꯠꯄ ꯍꯧꯋꯦ ꯅꯨꯡꯗꯥꯡ ꯋꯥꯏꯔꯝꯁꯨ ꯑꯃꯨꯛ ꯍꯧꯋꯦ ꯑꯗꯣ ꯏꯕꯨꯡꯉꯣꯕꯥꯅꯤ ꯊꯕꯛ ꯇꯧꯈꯤꯕꯗꯨꯗ ꯑꯩꯈꯣꯏꯕꯤ ꯑꯃꯇꯣꯝꯗꯅ ꯂꯣꯏꯅꯃꯛ ꯍꯥꯜꯂꯒ ꯇꯥꯏꯈ꯭ꯔ ꯃꯥꯜꯂꯤ ꯂꯣꯏ ꯂꯣꯏ ꯂꯩꯔꯝꯃꯦ ꯑꯗꯨ ꯄꯦꯛ ꯇꯧꯕ꯭ꯔꯥ ꯇꯧꯗꯕ꯭ꯔꯗꯤ ꯈꯪꯗ꯭ꯔꯦ ꯑꯗꯨ ꯃꯥꯁꯨ ꯑꯩꯈꯣꯏ ꯊꯕꯛ ꯇꯧꯈꯤꯕꯗꯨꯗ ꯇꯧꯕꯤꯅꯕ ꯂꯩꯇ꯭ꯔꯕꯅꯤꯅ ꯃꯇꯣꯝꯇ ꯂꯣꯏꯅ ꯇꯧꯔꯦꯗꯅ ꯃꯥꯁꯨ ꯑꯗꯨꯒ ꯅꯨꯡꯗꯥꯡ ꯋꯥꯏꯔꯝꯁꯨ ꯑꯣꯏꯕꯅꯤꯅ ꯌꯥꯝ ꯀꯟꯅꯁꯨ ꯍꯧꯖꯤꯟꯗ꯭ꯔꯦꯕ ꯑꯥꯛ ꯑꯌꯨꯛꯁꯨ ꯍꯧꯔꯕꯅꯤꯅ ꯑꯗꯨꯒꯤ ꯌꯥꯝꯗꯕꯗꯨꯒꯤꯅꯤꯅ
ꯈꯔ ꯈꯔ ꯀꯣ ꯁꯨꯝ ꯍꯧꯔꯗꯤ ꯐꯖꯅꯤ ꯑꯗꯨꯝ ꯂꯧꯅꯕ ꯂꯩꯔꯦ ꯈꯪꯉꯗꯤꯀꯣ ꯌꯥꯝꯅ ꯑꯗꯨꯝꯇꯤ ꯑꯃꯨꯛ ꯈꯪꯍꯍꯧꯕ ꯈꯪꯍ ꯍꯧꯁꯤꯟꯕꯗꯨꯣ ꯊꯕꯛꯇꯨ ꯋꯥꯁꯨ ꯋꯥꯅꯤ ꯐꯠꯁꯨ ꯐꯠꯇꯠꯇꯅ ꯑꯗꯨꯝ ꯈꯔ ꯊꯝꯃꯤꯟꯅ ꯑꯗꯨꯗ
ꯋꯥꯔꯤꯅꯤꯅꯦꯦ ꯑꯩꯈꯣꯏ ꯋꯥꯕꯗꯤ ꯈꯔꯕꯨ ꯂꯥꯏꯔꯤ ꯑꯩꯈꯣꯏꯗ ꯋꯥꯕꯗꯤ ꯈꯨ꯭ꯋꯥꯝꯅꯦꯕ ꯉꯁꯥꯏꯒꯤ ꯇꯣꯠꯂꯅꯤ ꯑꯃꯨꯛ ꯑꯗꯒꯤ ꯑꯃꯨꯛ ꯍꯧꯔꯅꯤ ꯃꯩ ꯃꯔꯛꯇꯨꯗ ꯑꯗꯩ ꯑꯩꯈꯣꯏꯗꯤ ꯑꯃꯨꯛ ꯐꯦꯟ ꯍꯨꯝꯃꯒ ꯍꯥꯟꯕ ꯌꯥꯏꯗꯣ ꯃꯥꯗꯤ ꯑꯗꯨ ꯌꯥꯕ ꯅꯠꯇꯦ ꯃꯩ ꯃꯔꯛꯇꯨꯗ ꯐꯦꯟ ꯍꯨꯝꯖꯤꯜꯂꯨꯗꯤ ꯌꯥꯝ ꯐꯣꯟ ꯇꯤꯨꯗ ꯑꯗꯨꯅ ꯑꯩꯈꯣꯏꯅ ꯋꯥꯕꯒꯤ ꯆꯥꯡꯁꯦ ꯃꯣꯏꯅ ꯗꯃꯥꯝ ꯍꯦꯟꯅ ꯋꯥꯔꯤꯅꯦ ꯍꯥꯏꯕ ꯄꯥꯡꯒꯟꯕꯨ ꯌꯥꯎꯕ ꯌꯥꯎꯔꯛꯑꯔ ꯑꯩꯈꯣꯏꯕꯨꯒꯤ ꯄꯪꯉꯅ ꯌꯥꯕꯛꯇ꯭ꯔꯦ
ꯅꯣꯏ ꯇꯣ ꯇꯤ ꯄꯥꯏ ꯐꯨꯝꯕ ꯄꯒ ꯇꯧꯅꯕꯗꯣ ꯌꯥꯈ꯭ꯔꯕꯣ ꯀꯃꯥꯏꯅ ꯇꯧꯔꯤꯒꯦ
ꯑꯩꯈꯣꯏꯗꯨꯗ ꯑꯩꯈꯣꯏꯗ ꯑꯌꯥꯏꯕꯈꯣꯏꯒꯤꯗꯤ ꯃꯥꯒꯤꯗꯤ ꯃꯣꯏꯒꯤꯗꯤ ꯌꯥꯈꯔꯦ ꯑꯩꯈꯣꯏꯒꯤꯗꯤ ꯌꯥꯗ꯭ꯔꯤ ꯉꯁꯤ ꯁꯦꯝꯒꯗꯕꯗꯨꯁꯨ ꯃꯥꯗꯣ ꯊꯕꯛꯇꯣ ꯌꯥꯗ꯭ꯔꯕ ꯑꯗꯨꯒꯤ ꯁꯦꯝꯗ꯭ꯔꯦ ꯑꯗꯨꯒꯤ ꯍꯧꯖꯤꯛꯇꯁꯨ ꯋꯥꯔꯤ ꯁꯥꯔꯝꯃꯤꯅꯤ ꯆꯥꯛꯁ ꯇꯕꯗ
ꯃꯤꯅꯦꯅ ꯁꯦꯝꯃꯤꯔꯣ ꯅꯠꯇ꯭ꯔꯒꯅ ꯅꯣꯏ ꯅꯁꯥꯅ ꯑꯗꯨꯝ ꯁꯦꯝꯖꯩꯔꯣ ꯀꯃꯥꯏꯅ ꯇꯧꯔꯤꯅꯣ ꯑꯗꯨꯅꯣ
ꯅꯍꯥꯟꯒꯤ ꯑꯣꯟꯕ ꯑꯀꯣꯟꯕ ꯑꯩꯈꯣꯏꯒꯤ ꯇꯣꯇꯤ ꯄꯥꯏ ꯑꯅꯧꯕ ꯑꯃ ꯐꯨꯝꯕꯗꯣ ꯑꯗꯨꯗꯨꯒꯤ ꯎ ꯑꯗꯨꯗꯒꯤ ꯂꯧ ꯆꯦꯟ ꯇꯧꯕꯗꯨꯗ ꯑꯩꯈꯣꯏꯅ ꯃꯤ ꯅꯦꯛꯑꯒ ꯍꯨꯠꯍꯟꯕꯅꯦꯕ ꯑꯗꯨꯅ ꯃꯤ ꯅꯦꯛꯑꯒ ꯄꯩꯁꯥ ꯇꯤꯡꯉ ꯍꯨꯠꯍꯟꯕꯗꯨꯅꯅꯦ ꯇꯣꯇꯤꯗꯣ ꯇꯥꯔꯛꯇ꯭ꯔꯦꯕ ꯇꯣꯇꯤ ꯇꯥꯕ ꯅꯨꯃꯤꯠꯁꯤꯗ ꯇꯣꯇꯤꯗꯣ ꯑꯩꯈꯣꯏꯅ ꯆꯤꯡꯕ ꯀꯥꯟꯗ ꯇꯣꯇꯤꯗꯣ ꯇꯥꯔꯛꯎ ꯌꯥꯗ꯭ꯔꯦꯕ ꯑꯗꯨꯗꯤ ꯌꯥꯔꯔꯣꯏꯅ ꯑꯗꯨꯗꯣ ꯑꯗꯨꯗ ꯑꯗꯨꯝ ꯍꯨꯠꯄꯨꯗꯤ ꯍꯨꯠꯂꯨꯅꯤꯅ ꯊꯝꯃꯦꯗꯅ ꯑꯗꯨꯒ ꯍꯥꯟꯅ ꯊꯥꯏꯅꯤꯡꯉꯩꯗꯒꯤ ꯑꯩꯈꯣꯏ ꯑꯗꯨꯝ ꯑꯩꯈꯣꯏꯒꯤ ꯇꯣꯇꯤ ꯑꯗꯨꯝ ꯇꯥꯕ ꯇꯤꯗꯣ ꯑꯗꯨꯗꯨꯗꯤ ꯍꯟꯗꯛ ꯃꯣꯏꯒꯤ ꯗ꯭ꯔꯦꯟ ꯆꯟꯕꯒꯤ ꯇꯧꯕꯗꯨꯗ ꯃꯣꯏꯒꯤ ꯖꯦ ꯁꯤ ꯕꯤꯅ ꯀꯣꯠꯄꯗ ꯃꯣꯏ ꯑꯩꯈꯣꯏꯒꯤ ꯄꯥꯏꯞꯁꯤꯡꯗꯣ ꯂꯤꯡ ꯇꯦꯛꯇꯅ ꯈꯣꯠꯇꯅ ꯇꯧꯕꯒꯤꯅꯦꯕ ꯑꯗꯨꯗꯨꯗꯤ ꯇꯥꯛꯇ꯭ꯔꯤꯗꯣ ꯑꯗꯨꯗꯨꯅ ꯑꯗꯨꯒꯤ ꯇꯦꯛꯄꯗꯣ ꯁꯦꯝꯅꯅꯕ ꯍꯥꯏꯅ ꯃꯥꯡꯗ ꯇꯣꯛꯊꯣꯛꯇꯅ ꯇꯧꯔꯒ ꯀꯣꯝꯗꯨꯗ ꯏꯁꯤꯡ ꯌꯥꯝꯗ ꯑꯗꯨꯝ ꯂꯧꯊꯣꯛꯑꯒ ꯖꯦꯅꯦꯔꯦꯇꯔꯒ ꯇꯧꯔꯒ ꯆꯤꯡꯊꯣꯛꯏꯅꯦꯕꯀꯣ ꯑꯗꯨꯒꯤ ꯆꯤꯡꯊꯣꯛꯄ ꯂꯣꯏꯔꯀꯥꯟꯗ ꯑꯩꯈꯣꯏ ꯗꯗꯥ ꯃꯣꯏ ꯑꯇꯩꯒꯤ ꯗꯗꯥ ꯏꯅꯒꯤꯗꯤ ꯀꯩꯅꯣ ꯑꯩꯈꯣꯏꯒꯤ ꯄꯥꯏꯞꯇ ꯊꯝꯕꯗꯣ ꯅꯪꯍꯧꯔꯕ ꯑꯗ ꯑꯩꯈꯣꯏꯒꯤꯗꯤ ꯅꯪꯗ꯭ꯔꯕ ꯅꯨꯃꯤꯠ ꯇꯥꯁꯅꯈꯤꯕ ꯅꯍꯥꯟꯗꯅ ꯉꯁꯤ ꯇꯧꯁꯦꯅ ꯍꯥꯏꯔꯒ ꯑꯗꯨꯝ ꯃꯥꯗꯣ ꯊꯕꯛ ꯁꯪꯗꯕꯗꯤ ꯇꯧꯗ꯭ꯔꯕ ꯍꯌꯦꯡꯒ ꯇꯧꯒꯗ꯭ꯔꯥ ꯈꯪꯗꯦ
ꯆꯪꯕꯅꯤ ꯑꯗꯒꯤ ꯃꯤꯁꯨ ꯆꯪꯕꯅꯤ ꯁꯦꯟꯅ ꯑꯃꯁꯁꯨ ꯆꯪꯕꯅꯤ ꯑꯗꯨꯅ ꯊꯕꯛ ꯇꯧꯕꯁꯨ ꯄꯦꯛ ꯂꯣꯏꯁꯤꯤꯡꯒꯦ ꯈꯟꯕꯁꯦ ꯍꯦꯛꯇ ꯌꯥꯗꯕꯅꯦꯕ
ꯑꯗꯨꯗꯨꯅꯅꯤꯌꯥ ꯁꯤ ꯏꯂ ꯁꯪꯒꯥꯗꯤ ꯈꯔꯖ ꯐꯕꯗꯧꯅꯦꯕ ꯏꯁꯤꯡ ꯂꯩꯕꯗ ꯂꯩꯕꯗ ꯂꯩꯕꯗ ꯉꯁꯤꯁꯨ ꯑꯃꯨꯛ ꯂꯩꯔꯤꯅꯦ ꯑꯃꯨꯛꯅꯦ ꯅꯨꯃꯤꯠ ꯅꯤꯅꯤ ꯅꯤꯅꯤ ꯈꯛꯇꯪꯒꯤ ꯅꯣꯡꯃ ꯈꯛꯇꯪ ꯀꯥꯜꯂꯒ ꯅꯤꯅꯤ ꯁꯨꯕ ꯅꯤꯅꯤ ꯁꯨꯕ ꯈꯨꯗꯤꯡꯒꯤ ꯏꯁꯤꯡ ꯂꯩꯔꯤꯅꯦꯕ
ꯅꯣꯏ ꯅ ꯍꯥꯟꯅ ꯑꯃ ꯇꯦꯡꯀꯤꯗ ꯊꯥꯗꯕ ꯈꯣꯠꯄ ꯇꯧꯕꯗꯨꯗꯤ ꯑꯗꯨ ꯀꯩꯁꯨ ꯌꯥꯅꯈꯤꯗ꯭ꯔꯣ ꯀꯃꯥꯏꯅ ꯇꯧꯔꯒꯦ ꯑꯗꯨꯗꯤ
ꯑꯗꯨꯒꯤꯗꯣ ꯁꯦꯡꯒꯗꯕꯗꯣ ꯀꯔꯝ ꯀꯥꯟꯗꯅ ꯁꯦꯡꯕꯒꯤꯩ ꯃꯇꯝ ꯂꯩꯔꯤꯒꯦꯕꯨꯅꯦ ꯑꯗꯨꯅ ꯐꯪꯗꯕꯗꯨꯒꯤꯅꯦꯕ ꯑꯗꯨ ꯑꯗꯨꯒꯤꯗꯨꯅ ꯀꯔꯤꯒꯨꯝꯕ ꯑꯩꯈꯣꯏꯅ ꯐꯖꯅ ꯃꯥꯒꯤ ꯃꯅꯨꯡꯗꯣ ꯁꯦꯡꯗꯣꯛꯄ ꯉꯝ ꯇꯥꯔꯗꯤ ꯏꯁꯤꯡ ꯇꯥꯇꯥ ꯒꯥꯔꯤ ꯑꯆꯧꯕ ꯑꯗꯨꯝ ꯂꯧꯔꯒ ꯁꯤꯖꯤꯟꯅꯕ ꯑꯣꯏꯇꯥꯔꯗꯤ ꯐꯅ ꯀꯨꯏꯅ ꯆꯠꯂꯤꯗꯅ ꯑꯗꯨꯃꯥꯏꯅ ꯂꯧꯒꯗꯨꯅꯁꯨ ꯄꯩꯁꯥꯗꯣ ꯑꯩꯈꯣꯏꯗꯁꯨ ꯈꯔ ꯀꯥꯟꯅꯕ ꯑꯣꯏꯗꯣꯏꯅꯦꯕ ꯑꯗꯣ ꯑꯗꯨꯃꯥꯏꯅ ꯇꯧꯕꯗꯣ ꯑꯣꯏꯁꯨ ꯑꯣꯏꯖꯗꯣꯏꯅꯦ ꯑꯗꯣ ꯉꯝꯗ꯭ꯔꯦꯕ ꯁꯦꯡꯕꯗꯣ ꯑꯗꯨꯗꯕꯨ ꯍꯦꯛ ꯁꯦꯡꯕ ꯑꯣꯏꯇꯥꯔꯗꯤ ꯂꯩ ꯠꯇꯕꯅꯤ ꯍꯥꯏꯕ ꯑꯗꯒꯤ ꯑꯩꯈꯣꯏꯗꯁꯨ ꯏꯁꯤꯡꯒꯤ ꯆꯥꯡꯁꯦ ꯀꯌꯥꯝ ꯆꯜꯂꯤꯅꯣ ꯂꯤꯇꯔ ꯀꯌꯥ ꯑꯣꯏꯔꯤꯅꯣ ꯑꯗꯨꯁꯨ ꯑꯩꯈꯣꯏꯗꯁꯨ ꯆꯥꯡ ꯑꯃꯁꯨ ꯈꯪꯍꯧꯋꯤꯗꯅ ꯑꯗꯨꯃꯥꯏꯅꯁꯨ ꯈꯟꯕꯅ ꯑꯗꯨ ꯉꯝꯗ꯭ꯔꯦ
ꯈꯪꯗꯗ ꯇꯧꯔꯤꯁꯦ ꯑꯗꯨꯝ ꯋꯥꯕꯅ ꯑꯗꯨꯝ ꯋꯥ ꯂꯩꯕꯅꯦ ꯍꯧꯖꯤꯛꯀꯥꯟꯁꯦ ꯋꯥꯕꯅ ꯑꯗꯨꯝ ꯋꯥ ꯂꯩꯕ ꯅꯨꯡꯉꯥꯏꯕꯗ ꯅꯨꯡꯉꯥꯏꯈꯤꯕ ꯇꯧꯔꯤꯁꯦ
ꯑꯁ ꯑꯗꯨꯅꯤ ꯑꯩꯈꯣꯏ ꯀꯔꯝ ꯀꯥꯟꯗ ꯅꯨꯡꯉꯥꯏꯈꯂꯛꯇꯣꯏ ꯈꯪꯗ꯭ꯔꯦ ꯑꯗꯨꯕꯨꯡ ꯁꯨꯕ ꯅꯣꯃ ꯁꯨꯕ ꯅꯣꯃ ꯇꯧꯔꯒ ꯁꯨꯝ ꯂꯣꯏꯒꯗ꯭ꯔꯕ ꯈꯪꯗꯦ
ꯃꯇꯝ ꯑꯃꯗ ꯂꯥꯛꯀꯗ ꯃꯤꯑꯣꯏꯕꯒꯤ ꯄꯨꯟꯁꯤ ꯈꯨꯋꯥꯥꯛ ꯈꯨꯅꯕꯅꯤꯅ ꯅꯣꯏ ꯍꯥꯟꯅ ꯑꯗꯨꯃꯥꯏꯅ ꯀꯩꯁꯨ ꯋꯥꯔꯝꯃꯣꯏꯗ ꯍꯥꯏꯗꯤ ꯃꯇꯝ ꯃꯇꯝ ꯆꯥꯡ ꯌꯦꯡ ꯇꯧꯔꯤꯅꯦ ꯏꯁꯣꯔꯅ
ꯃꯥꯅꯦ ꯍꯥꯟ ꯄꯨꯟꯁꯤꯗ ꯋꯥꯕ ꯀꯥꯏꯗꯨꯗ ꯁꯨ ꯊꯦꯡꯕꯨ ꯊꯦꯡꯅꯔꯛꯇ꯭ꯔꯦꯗ ꯊꯦꯡꯅꯛꯇ꯭ꯔꯦ ꯍꯥꯏꯕꯗꯤ ꯑꯩꯒꯤ ꯃꯇꯝꯗꯗꯤ ꯑꯗꯨꯝ ꯑꯩꯈꯣꯏ ꯕꯕꯥꯍꯣꯏ ꯀꯩꯍꯣꯏꯗꯣ ꯃꯣꯏ ꯍꯣꯠꯅꯕ ꯀꯩꯀꯥꯁꯨ ꯌꯥꯝ ꯀꯜꯂꯦ ꯑꯗꯒꯤ ꯃꯥꯏ ꯃꯁꯥꯒꯤꯁꯤꯁꯨ ꯑꯗꯨꯝ ꯊꯕꯛ ꯏꯪꯈꯥꯡ ꯇꯧꯖꯔꯝꯕꯅꯤꯗꯅꯀꯣ ꯑꯗꯒꯤ ꯍꯤꯡꯒꯣꯜ ꯁꯥꯝꯕꯜꯁꯨ ꯑꯗꯨꯝ ꯌꯨꯝꯗꯣ ꯄꯨꯂꯞ ꯄꯨꯟꯁꯤꯜꯂ ꯂꯩꯔꯝꯃꯒ ꯑꯩꯈꯣꯏꯒꯤ ꯍꯤꯡꯒꯣꯜꯗꯣ ꯁꯥꯡꯕꯅꯤꯅ ꯃꯃꯥꯡꯒꯤ ꯁꯔꯨꯛ ꯀꯩꯗꯣ ꯍꯤꯟꯖꯥꯡ ꯅꯥꯄꯤ ꯊꯥꯗꯅ ꯈꯣꯠꯇꯅ ꯇꯧꯔ ꯇꯧꯔꯝꯕꯅꯤꯅꯀꯣ ꯑꯗꯩ ꯑꯩꯈꯣꯏ ꯕꯕꯥꯒꯤ ꯃꯥꯒꯤ ꯊꯥꯒꯤ ꯐꯪꯖꯕ ꯇꯣꯂꯣꯞ ꯀꯩꯀꯥꯗꯅꯝ ꯂꯦꯡꯗꯅ ꯊꯧꯔꯒ ꯊꯝꯃꯒ ꯏꯁꯣ ꯃꯌꯥꯝꯒ ꯂꯣꯏꯔꯒ ꯏꯁꯣꯁꯤꯡꯁꯤꯗꯅ ꯑꯗꯨꯝ ꯊꯥꯛꯑꯒ ꯑꯗꯨꯝ ꯆꯥꯔ ꯂꯥꯛꯄ ꯃꯤꯅꯦꯕ ꯑꯗꯣ ꯑꯗꯨꯝ ꯑꯋꯥꯠ ꯑꯄꯥꯗꯤ ꯁꯨꯝ ꯀꯩꯁꯨ ꯌꯥꯝ ꯂꯩꯇꯕꯤꯗꯣ ꯑꯩꯈꯣꯏ ꯃꯌꯥꯝ ꯏꯆꯤꯟꯜ ꯏꯅꯥꯎ ꯌꯥꯝꯃꯒꯁꯨꯀꯣ ꯑꯗꯨꯣꯏ ꯂꯥꯏꯔꯤꯛ ꯂꯥꯏꯁꯨ ꯇꯝꯍꯜꯂꯒꯁꯨ ꯍꯦꯛꯇ ꯐꯔꯥ ꯐꯔꯥ ꯍꯥꯔꯒ ꯍꯧꯖꯤꯛ ꯋꯥꯔꯤꯔꯦ ꯁꯨꯃꯥꯏꯅ ꯋꯥꯔꯛꯇꯦ ꯍꯥꯏꯕ
ꯍꯦ ꯑꯗꯨꯅꯦ ꯈꯨꯕꯥꯛ ꯈꯨꯗꯝꯅꯤ ꯍꯥꯏꯁꯦ ꯑꯃꯨꯛ ꯅꯨꯡꯉꯥꯏꯕ ꯑꯃꯨꯛ ꯋꯥꯕꯅ ꯁꯨꯝ ꯋꯥꯏ ꯂꯩꯕ ꯌꯥꯕ ꯅꯠꯇꯦ ꯅꯣꯏꯒꯤ ꯀꯩꯅꯣ ꯃꯇꯝꯗꯨꯣ ꯂꯣꯏꯔꯒ ꯕ ꯃꯇꯝꯗ ꯅꯨꯡꯉꯥꯏꯕ ꯑꯗꯨꯃꯥꯏꯅ ꯄꯤꯝ ꯍꯥꯏꯗꯤ ꯆꯥꯡꯌꯦꯡ ꯇꯧꯔꯨꯅ ꯈꯜꯂ ꯁꯃꯅ ꯌꯦꯡꯜꯂꯤ ꯈꯕ ꯉ ꯑꯗꯗꯒꯤ ꯀꯌꯥꯝ ꯀꯩꯅꯣ ꯇꯧꯕꯅꯣ
ꯃꯥꯅꯦ ꯁꯣꯏꯖꯤꯂ ꯂꯥꯛ ꯇꯥꯔꯦ
ꯍꯣꯏ ꯁꯣꯏꯍꯤꯜꯂꯥꯅꯤ ꯃꯅꯨꯡꯉꯥꯏ ꯀꯥꯛꯀꯅꯤ ꯍꯥꯏꯕꯗꯨ ꯅꯠꯇꯦꯗ ꯑꯩ ꯑꯗꯨꯝ ꯉꯥꯏꯔꯒ ꯂꯩꯕ ꯅꯠꯇꯦꯗ ꯁꯨꯗꯅ ꯅꯣꯝꯗꯅ ꯇꯧ ꯄ ꯌꯥꯕ ꯈꯣꯠꯄꯗꯤ ꯇꯧꯔꯤ ꯑꯗꯨꯝ
ꯃꯥꯅꯤ ꯃꯥꯅꯤ ꯍꯣꯠꯅꯗꯕꯗꯤ ꯌꯥꯄꯣꯟꯗꯦ
ꯍꯣꯠꯅꯕ ꯍꯣꯠꯔꯕ ꯂ ꯂꯥꯟꯍꯥꯟꯗ꯭ꯔꯕ ꯃꯤꯉꯣꯟꯗ ꯑꯗꯨꯝ ꯀꯩꯅꯣꯝ ꯄꯤ ꯑꯗꯨꯅꯤ
ꯑꯗꯨꯅꯤ ꯇꯧꯔꯤꯁ ꯑꯗꯒꯤ ꯊꯥꯒꯤ ꯁꯦꯟꯈꯥꯏ ꯀꯩ ꯀꯥꯎꯍꯟꯕ ꯈꯣꯠꯄꯁꯨ ꯇꯧꯗ꯭ꯔꯗꯤꯅꯦ ꯈꯤꯇꯪꯁꯨ ꯃꯊꯥꯁꯦ ꯏꯪꯅ ꯂꯩꯒꯗꯧꯕꯅꯦ ꯑꯩ ꯁꯤ ꯃꯌꯥꯝꯁꯦ ꯂꯣꯏꯁꯟꯈ꯭ꯔꯗꯤꯅꯦ ꯑꯩ ꯑꯃꯨꯛ ꯍꯟꯅ ꯃꯔꯨꯞ ꯃꯄꯥꯡꯒꯁꯤ ꯌꯥꯎꯒꯦꯅ ꯈꯟꯗ꯭ꯔꯦ ꯍꯥꯏꯕꯗꯤ ꯁꯦꯟꯊꯣꯛ ꯂꯝꯕꯤꯗꯨ ꯌꯥꯝ ꯆꯥꯎꯅ ꯂꯥꯛꯐꯝ ꯂꯩ ꯅꯠꯇꯕꯅꯤꯅꯅꯦ ꯋꯥꯕ ꯑꯗꯒꯤ ꯑꯃꯨꯛ ꯌꯥꯎꯗ꯭ꯔꯦꯗꯅ ꯁꯦꯟ ꯇꯨꯡꯁꯤꯟꯕ ꯉꯝꯃꯣꯏꯗ꯭ꯔꯥ ꯑꯃꯨꯛ ꯈꯟꯕ ꯑꯗꯨꯁꯨ ꯑꯩ ꯍꯟꯗꯛꯇꯤ ꯌꯥꯎꯔꯔꯣꯏ ꯁꯤ ꯁꯤꯒꯤ ꯃꯔꯣꯟꯁꯤꯡꯁꯦ ꯂꯣꯏꯈꯤꯕ ꯃꯇꯝꯗ
ꯈꯪꯒꯦꯗ ꯑꯗꯨꯅꯤ ꯍꯥꯏꯁꯦ ꯁꯅꯥ ꯂꯨꯄꯥ ꯀꯩꯀꯩ ꯈꯔ ꯂꯦꯞꯁꯤꯟꯕ ꯃꯌꯥꯝꯗꯨꯅ ꯑꯃꯅ ꯂꯣꯏ ꯊꯨꯒꯥꯏꯕꯤꯈ꯭ꯔꯦ ꯑꯗꯣ ꯀꯣ ꯀꯉꯥꯥꯎꯅ
ꯑꯗꯨꯅꯤ ꯑꯗꯨ ꯃꯌꯥꯝꯗ ꯂꯩꯔꯝ ꯇꯥꯔꯗꯤ ꯑꯩ ꯀꯔꯤꯝꯇ ꯍꯣꯠꯅꯗ꯭ꯔꯁꯨ ꯑꯩꯅ ꯑꯗꯨꯅ ꯑꯗꯨꯝꯆꯥ ꯄꯣꯛꯊꯣꯛ ꯄꯣꯛꯊꯣꯛꯑ ꯇꯧꯔꯒꯀꯣ ꯑꯩꯅ ꯍꯧꯖꯤꯛ ꯇꯧꯖꯔꯤꯕ ꯁꯤꯟꯐꯝꯗꯨꯗ ꯃꯥꯏ ꯑꯣꯟꯁꯤꯜꯂꯒ ꯐꯖꯅ ꯇꯧꯔꯝꯕꯗꯅ ꯄꯨꯟꯁꯤꯁꯦ ꯑꯗꯨꯝ ꯅꯨꯡꯉꯥꯏꯅ ꯍꯤꯡꯕ ꯌꯥꯔꯗꯕ ꯇꯝꯕ ꯉꯝꯗꯦ ꯑꯗꯨꯅꯤ ꯇꯧꯔꯤꯏ ꯂꯤꯂꯥꯁꯤ ꯃꯤꯉꯣꯟꯗ ꯊꯥꯖꯔꯨꯕꯗꯒꯤꯩ ꯄꯨꯝꯅꯃꯛꯁꯦ ꯃꯥꯡꯉꯤꯅꯤꯅꯤ
ꯉꯁꯤꯗ ꯍꯌꯦꯡꯂꯡꯂꯥ
ꯉꯁꯤ ꯊꯥꯔꯝꯕꯅꯦ ꯑꯗꯣ ꯎꯝ ꯌꯥꯗ꯭ꯔꯦ ꯈꯣꯠꯇ꯭ꯔꯦ ꯑꯗꯨꯗꯨ ꯇꯧꯗꯅ ꯑꯃꯨꯛ ꯉꯥꯡꯕꯗ ꯉꯥꯡꯕꯒ ꯁꯛꯄꯒ ꯇꯧꯔꯒ ꯂꯥꯛꯑꯝꯕꯅꯦ ꯑꯩꯁꯨ ꯈꯪꯉꯦ ꯅꯪꯒꯤ ꯑꯋꯥꯕꯗꯣ ꯑꯗꯨ ꯀꯥꯏꯅ ꯇꯧꯗꯅ ꯌꯥꯝ ꯉꯥꯡꯉꯝꯕꯅꯦ ꯑꯩꯁꯨ ꯊꯑꯣꯏꯅ ꯇꯥꯗ꯭ꯔꯦ ꯊꯕꯛꯀ ꯇꯧꯕ ꯀꯩꯒ ꯉꯁꯥꯏꯒꯤ ꯃꯣꯏ ꯑꯗꯨ ꯑꯃꯨꯛ ꯃꯨꯟꯅ ꯇꯥꯁꯜꯂꯨꯔꯒ ꯃꯥꯒ ꯑꯃꯨꯛ ꯋꯥ ꯉꯥꯡꯅ ꯁꯛꯅꯨꯝ ꯇꯧ ꯂꯩꯔꯒ ꯑꯩꯉꯣꯟꯗ ꯑꯃꯨꯛ ꯀꯩ ꯍꯥꯏꯅꯤ ꯁꯥꯎꯅꯤꯡꯕꯒꯤ ꯀꯩꯩ ꯁꯨꯝ ꯐꯥꯎꯔꯛꯑꯒꯗꯤ ꯏꯁꯥꯁꯦ ꯀꯩꯅꯣꯝ ꯑꯣꯏꯅ ꯂꯩꯇꯦꯕ ꯑꯗꯨꯒꯤ ꯇꯟꯗꯅ ꯑꯩꯅ ꯇꯥꯕ ꯇꯥꯗꯕ ꯇ ꯊꯕꯛ ꯇꯧꯐꯝ ꯊꯣꯛꯄ ꯑꯗꯨꯝ ꯇꯧꯔꯒ ꯑꯩꯈꯣꯏꯗꯥꯒ ꯋꯥꯔꯤ ꯁꯥꯟꯅꯍꯧꯕꯅꯤ
ꯐꯔꯦ ꯐꯔꯦ ꯑꯗꯨꯗꯤ ꯊꯦꯡꯉ ꯊꯦꯡꯉꯤ ꯅꯪꯁꯨ ꯄꯣꯊꯥꯅꯕ ꯇꯧꯔꯒ ꯊꯝꯃꯒꯦꯀꯣ
ꯐꯔꯦ ꯐꯔꯦ ꯊꯝꯃꯣ